ꯍꯜꯂꯣ
ꯍꯥꯏꯒꯣ
ꯑꯣ ꯇꯥꯏꯕ ꯀꯩꯗꯧꯔꯤꯅꯣ
ꯏꯟꯖꯥꯡ ꯀꯣꯦ ꯅꯪꯒꯤ
ꯑꯩ ꯍꯧꯒꯠꯈ꯭ꯔꯦ ꯍꯧꯒꯠꯂꯒ ꯆꯥꯛ ꯆꯥꯕ ꯂꯣꯏꯔꯦ ꯆꯥꯛ ꯊꯣꯡꯡꯂꯒ
ꯈꯣꯏ ꯆꯥ ꯍ ꯀ ꯐꯣꯡ ꯍꯧ ꯆꯥ ꯐ
ꯍꯣꯏꯗ ꯇꯞꯅ ꯆꯥꯎ ꯑꯩꯗꯤ ꯊꯕꯛ ꯆꯠꯀꯗꯧꯕꯅꯤꯅ ꯈꯔ ꯉꯟꯇꯥꯅ ꯆꯥꯗ꯭ꯔꯗꯤ ꯌꯥꯗꯕꯀꯣ
ꯎꯝ ꯍꯃꯤꯅꯨ ꯄꯥꯔꯣ ꯂꯪꯒꯣ
ꯍꯥꯥ
ꯌꯥꯍꯥꯏꯕ
ꯑꯩꯗꯤ ꯈꯔ ꯉꯟꯅ ꯆꯥꯗ꯭ꯔꯗꯤ ꯌꯥꯗꯕꯀꯣ ꯊꯕꯛ ꯆꯠꯀꯗꯧꯕꯅꯤꯅ
ꯑꯣ ꯑꯩꯗꯤ ꯍꯧꯖꯤꯛꯇ ꯑꯩꯈꯣꯏꯗꯤ ꯍꯧꯖꯤꯛ ꯆ ꯍꯧꯒꯜꯂꯨ
ꯎꯝ
ꯎ
ꯣ ꯏ꯭ꯔꯣ
ꯌꯦꯗ ꯍꯕꯦ ꯀꯣꯛꯅ ꯆꯤꯛꯄꯀꯥꯜ ꯅꯥꯕꯒ ꯎꯝ ꯑꯩꯗꯤ ꯇꯨꯝꯕ ꯇꯨꯝꯕꯒꯨꯝ
ꯑꯗꯣ ꯍꯤꯗꯥꯛꯇꯨ ꯆꯥꯎꯅꯦ ꯅꯪ ꯅꯁꯥꯗꯣ ꯅꯨꯡꯉꯥꯏꯇ꯭ꯔꯗꯤ
ꯎꯝ ꯌꯥ ꯉꯥꯡꯁꯨꯀꯣ ꯃꯤ ꯂꯣꯏꯃ ꯅꯥꯕ ꯈꯨꯗꯤꯡ ꯃꯥꯁꯨ ꯌꯥꯎꯋꯦꯕ
ꯎꯝ
ꯉꯔꯥꯡ ꯑꯃꯨꯛ ꯃꯕꯣꯛ ꯅꯥꯕꯒꯤ ꯃꯥꯁꯨ ꯑꯃꯨꯛ ꯃꯁꯥ ꯅꯥꯕ ꯍꯧꯔꯦꯕ
ꯑꯣ
ꯑꯩꯈꯣꯏ ꯑꯍꯟ ꯅꯥꯕ ꯈꯨꯗꯤꯡ ꯃꯥꯁꯨ ꯌꯥꯎꯔ ꯂꯩꯔꯦꯕ ꯑꯗꯨꯗꯥꯏꯗꯒꯤ
ꯍꯣꯏ ꯍꯣꯏ
ꯑꯩꯈꯣꯏ ꯏꯃꯨꯡꯁꯦꯜ ꯑꯃ ꯅꯥꯏꯌꯦꯕ
ꯅꯨꯡꯁꯥ ꯊꯤꯔꯨꯅꯨ ꯐꯕ ꯃꯇꯝ ꯂꯥꯛꯈꯤꯅꯤ ꯍꯤꯗꯥꯛꯇꯣ ꯈꯔꯗꯤ ꯆꯥꯋꯣ ꯃꯃꯥ ꯅꯥꯔꯗꯤ ꯃꯆꯥꯁꯤꯡꯁꯨ ꯅꯥꯕꯅꯦꯕꯀꯣ ꯑꯗꯨꯗꯨꯅ ꯐꯖꯅ ꯄꯣꯊꯥꯔꯒ ꯐꯖꯅ ꯍꯤꯗꯥꯛ ꯀꯨꯝꯕꯁꯨ ꯐꯖꯅ ꯆꯥꯋꯣ ꯑꯗꯨ ꯑꯣꯏꯔꯗꯤ ꯐꯒꯅꯤ
ꯎꯝ ꯑꯁ ꯍꯟꯗꯛꯗꯤ ꯂꯣꯏꯕ ꯅꯥꯏꯗꯦ ꯑꯃ ꯂꯣꯏꯔꯦ ꯑꯃ ꯑꯃ ꯂꯣꯏꯔꯥ
ꯑꯥ
ꯅꯣꯢ ꯑꯅꯤ ꯆꯥꯛ ꯉꯟ ꯆꯥꯕꯗꯣ ꯆꯡꯕ꯭ꯔꯣꯅꯦ ꯆꯥꯛꯇꯣ
ꯎꯝ ꯎꯄꯥꯏ ꯂꯩꯇ꯭ꯔꯦ ꯊꯕꯛ ꯂꯩꯕꯅꯤ ꯅ ꯉꯟꯇꯥ ꯆꯥꯗ꯭ꯔꯗꯤ ꯆꯥꯛ ꯆꯪꯕ꯭ꯔꯥ ꯆꯪꯗꯕ꯭ꯔꯥ ꯈꯪꯗ꯭ꯔꯦ ꯄꯪꯆꯥꯥ ꯆꯥꯔꯒ ꯑꯗꯨꯝ ꯆꯠꯂꯦ
ꯎꯝ
ꯅꯣꯏ ꯅꯨꯄꯥꯗꯤ ꯊꯕꯛ ꯆꯠꯈ꯭ꯔꯦ
ꯆꯠꯇ꯭ꯔꯤꯌꯦ ꯃꯥꯁꯨ ꯍꯧꯒꯠꯇ꯭ꯔꯤꯗ ꯃꯥꯁꯨ ꯖꯣꯕ ꯀꯥꯗ ꯆꯠꯀꯅꯤ ꯀꯔꯤ ꯃꯊꯦꯜ ꯆꯥꯕ꯭ꯔꯣ
ꯎꯝ ꯉꯁꯤꯁꯦ ꯀꯩꯅꯣ ꯑ ꯍꯪꯒꯥꯝ ꯑꯀꯪꯕꯗꯣ
ꯎꯝ
ꯑꯗꯨꯒ ꯑꯥꯂꯨ ꯆꯥꯏ
ꯑꯩꯈꯣꯏꯗꯤ ꯅꯥꯕ ꯃꯤ ꯌꯥꯝꯅ ꯌꯥꯝꯕꯒ ꯑ ꯗꯥꯜꯅ ꯈꯔ ꯌꯥꯒꯗ꯭ꯔ ꯅꯪꯢꯁꯨ ꯗꯥꯜ ꯊꯣꯡꯏ
ꯎꯝ
ꯅꯪꯢꯒꯤ ꯗꯥꯜ ꯄꯥꯝꯕ꯭ꯔꯣ
ꯄꯥꯝꯃꯦ ꯍꯣꯏ ꯑꯩꯁꯨ ꯌꯥꯝ ꯆꯥꯒꯜꯂꯦ ꯗꯥꯎꯗꯤ
ꯊꯥꯎ ꯌꯥꯝ ꯆꯥꯢ
ꯅꯪꯒꯤ ꯅꯨꯄꯥꯒꯤ ꯃꯅꯥꯎꯄꯤꯒꯤ ꯊꯕꯛ ꯆꯠꯈ꯭ꯔꯕ꯭ꯔꯣ
ꯆꯠꯇ꯭ꯔꯤꯌꯦ ꯂꯩꯍꯧꯕꯅꯦ ꯑꯩꯅ ꯍꯥꯟꯅ ꯆꯠꯄꯀꯣ ꯃꯣꯏꯗꯤ ꯍꯣꯢ ꯌꯥꯝ ꯉꯂꯤ
ꯅꯪꯗꯤ ꯀꯗꯥꯏ ꯌꯧꯔꯦ
ꯑꯣ ꯀꯩꯅꯣ ꯗꯨꯀꯥꯟ ꯌꯧꯔꯦ ꯇꯕ꯭ꯔꯥ
ꯀꯔꯤ ꯍꯥꯏꯕ
ꯑꯧ ꯇꯥꯔꯦꯀꯣ ꯇꯕ꯭ꯔꯥ
ꯍꯨꯖꯤꯛ ꯍꯥꯏꯕꯔꯣ
ꯅꯨꯡꯇꯤꯁꯨ ꯍꯥꯏꯗꯦꯅꯦ ꯐꯖꯅ ꯐꯣꯟꯗꯣ ꯇꯥꯗꯕ
ꯇꯥꯗꯕꯒꯤꯀꯣ
ꯎꯝ
ꯑꯂꯌꯥ ꯍ ꯍ ꯍ ꯌꯥ ꯌꯥ
ꯅꯣꯡ ꯇꯥꯒꯗꯕ ꯃꯥꯂꯦ ꯌꯦ ꯉꯥꯁꯤꯇꯤ
ꯀꯛꯆꯦꯡ ꯌꯥꯝꯕꯗꯨ ꯀꯣ
ꯅꯣꯡ ꯇꯥꯕꯅ ꯐꯩꯌꯦꯗ ꯅꯨꯡꯁꯥꯗꯤ ꯇꯜꯂꯤ
ꯑꯩ
ꯑꯁ ꯀꯅꯥ ꯍꯣꯏꯒꯤꯔꯥ ꯃꯩꯔꯦꯟ ꯌꯥꯝ ꯄꯥꯜꯂꯤꯍꯦ
ꯅꯪꯗꯤ ꯃꯩꯔꯦꯟ ꯆꯗꯕ꯭ꯔꯣ
ꯆꯥꯅꯤꯡꯉꯦ
ꯑꯩꯈꯣꯏꯁꯨ ꯄꯨꯟꯅ ꯆꯥꯏ ꯑꯗꯨꯒꯤ
ꯑꯗꯣ ꯃꯩꯔꯦꯟ ꯆꯥꯅꯤꯡꯉꯦ ꯗꯥꯏꯕꯤꯇꯤꯁ ꯀꯨꯝꯕ ꯂꯩꯕꯗꯤ ꯆꯥꯒꯅꯨꯗꯤ ꯍꯥꯏꯕꯔꯣ ꯑꯁ ꯀꯅꯥꯈꯣꯏꯒꯤꯔ ꯀꯅꯥꯈꯣꯏꯒꯤꯔ ꯁꯤꯗ ꯌꯥꯝ ꯄꯥꯜꯂꯦ
ꯄꯪꯆꯥ ꯆꯥꯎꯗ ꯍꯤꯡꯔꯤꯉꯩꯗ ꯀꯔꯤꯔꯥ
ꯑ ꯆꯤꯡꯒꯤ ꯃꯥꯏꯔꯦꯟꯗꯣ ꯑ ꯀꯩꯅꯣ ꯅꯣꯏ ꯑ ꯊꯦꯡꯅ ꯄꯥꯟꯕ꯭ꯔꯥ ꯑꯗꯨ ꯑꯗꯩ ꯀꯩꯅꯣ ꯑꯃ ꯀꯩꯅꯣ ꯑꯃ ꯂꯩꯌꯦꯅꯀꯣ ꯀꯩꯔꯥ
ꯎꯝ
ꯉꯟꯅ ꯄꯥꯟꯕꯗꯨ ꯑꯗꯨ ꯃꯃꯤꯡꯗꯨ ꯀꯥꯎꯈꯔꯦ
ꯃꯥꯏꯁꯨ ꯌꯥꯗꯔꯦꯍꯦ
ꯀꯔꯤꯝ ꯐꯖꯕ ꯇꯩꯌꯣ ꯅꯪꯗꯤ ꯑꯣꯔꯤꯐ꯭ꯂꯦꯝꯒꯤꯁ ꯑꯗꯨ ꯇꯧꯔꯤꯗꯨꯗꯤ
ꯌꯥꯗꯦ ꯑꯩꯒꯤ ꯃꯥꯏꯗꯤ ꯈꯔ ꯁꯦꯟꯁꯤꯇꯤꯞ ꯑꯣꯏꯕꯒꯤꯀꯣ
ꯎꯝ
ꯁꯟꯁ ꯅꯍꯥꯟꯁꯨ ꯗꯔꯃꯥ ꯀꯤꯠꯒꯤ ꯇꯩꯔꯒ ꯔꯦꯠ ꯔꯦꯠ ꯇꯧꯔꯛꯄꯗꯨꯗ ꯀꯩꯁꯨ ꯇꯩꯕ ꯌꯥꯗ꯭ꯔꯦ
ꯎꯝ
ꯑꯣꯔꯤ ꯐ꯭ꯂꯦꯝꯒꯤ ꯇꯩꯔꯁꯨ ꯌꯥꯝ ꯑꯣꯏꯂꯤ ꯑꯣꯏꯕ ꯑꯃꯨꯛ ꯑꯣꯔꯤ ꯐ꯭ꯂꯦꯝꯒꯤ ꯇꯩꯔꯤꯌꯦ ꯍꯣꯏ
ꯄꯥꯁꯨ ꯇꯥꯏꯀꯣ
ꯑ ꯇꯥꯏ
ꯎꯔꯤ ꯐꯂꯦꯝꯒꯤ ꯇꯩꯔꯒ ꯈꯔ ꯐꯕꯒꯨꯝꯗꯤ ꯇꯧꯋꯦ
ꯑꯣ ꯑꯣꯔꯤ ꯐꯂꯦꯝꯒꯤꯔꯥ
ꯑꯥ ꯃꯥꯍꯤꯡꯗꯣ ꯌꯥꯝ ꯆꯥꯎꯊꯣꯛꯈ꯭ꯔꯦ
ꯑꯣ ꯍꯧꯖꯤꯛꯀꯥꯟꯁꯨ ꯇꯩꯕ꯭ꯔꯥ
ꯑꯣ ꯈꯔ ꯄꯥꯔꯛꯑꯦ ꯑꯩ ꯅꯨꯃꯤꯠ ꯅꯤ ꯑꯍꯨꯝꯈꯛ ꯑꯣꯏꯔꯤꯌꯦ ꯍꯟꯗꯛ ꯃ ꯀꯔꯤꯝ ꯑꯃꯥ ꯇꯩꯕ
ꯀꯩꯅꯣ ꯑꯣꯔꯤꯐꯦꯝꯒꯤ ꯀꯩꯅꯣ ꯅꯣꯕꯦꯠꯁ ꯍꯥꯏꯕ꯭ꯔꯥ ꯀꯔꯤ ꯍꯥꯏꯕ꯭ꯔꯥ ꯑꯗꯣ ꯑꯗꯨꯁꯨ ꯐꯩꯌꯦ ꯍꯥꯏꯌꯦ
ꯅꯣꯚꯦꯁ ꯁꯟꯁꯀ꯭ꯔꯤꯟ ꯈꯛ ꯇꯩꯌꯦ ꯑꯩ ꯂꯩꯕ ꯉꯝꯗꯦ ꯁꯦꯠꯇ ꯅꯥꯏꯟ ꯊꯥꯎꯖꯟ ꯑꯣꯏꯌꯦ
ꯑꯣꯍ
ꯂꯩꯃꯤꯟꯅꯔꯘꯤ ꯌꯥꯕ ꯀꯣ
ꯎꯝ
ꯅꯣ ꯚꯦꯖ ꯇꯥꯏꯌꯣ ꯍꯥꯏꯌꯦ ꯃꯣꯏꯅ ꯏꯝꯇꯦꯖ ꯇꯧꯗ꯭ꯔꯣ
ꯎꯝ ꯎꯝ ꯑꯣꯏꯕꯅꯤ ꯑꯗꯨꯗꯤ ꯇꯦꯟ ꯊꯥꯎꯖꯟ ꯌꯧꯒꯗꯧꯔꯤꯅꯦ
ꯎꯝ
ꯎꯝ
ꯇꯩꯕꯗꯤ ꯅꯨꯡꯉꯥꯏ ꯑꯩ ꯁꯟꯁꯀ꯭ꯔꯤꯟ ꯃꯆꯥ ꯇꯩꯌꯦ
ꯑꯣ ꯑꯣ ꯀꯩꯅꯣ ꯁꯟꯁꯀ꯭ꯔꯤꯟ ꯑꯣ ꯋꯥꯏꯠ ꯀꯂꯔꯗꯨꯔ ꯑꯉꯧꯕ ꯀꯂꯔꯗꯨꯔꯥ
ꯑꯥ
ꯑꯝ ꯑꯣ ꯑꯣ
ꯌꯥꯝ ꯐꯩꯌꯦ ꯅꯪꯁꯨ ꯂꯥꯎꯑꯣ ꯑꯣꯐꯔ ꯌꯦꯡꯂꯒ
ꯑꯁ ꯚꯥꯏ ꯍꯟꯗꯛꯁꯤꯗꯤ ꯎꯄꯥꯏ ꯂꯩꯇꯦ
ꯅꯣꯕꯦꯁꯇꯤ ꯐꯗꯤ ꯐꯕ ꯃꯥꯜꯂꯦ ꯑꯩꯅ ꯈꯟꯕꯗ
ꯑꯣ
ꯑꯃꯈꯛ ꯂꯩꯔꯤꯌꯦ ꯑꯩꯗꯤ ꯃꯤꯗꯤ ꯑꯁꯤ ꯎꯝ ꯁꯪꯒꯥꯏꯒꯣꯡ ꯃꯃꯈꯣꯏꯗꯣ
ꯎꯝ
ꯃꯣꯏꯗꯤ ꯇꯥꯏꯌꯦꯗ ꯐꯖꯅ ꯗꯦ ꯀ꯭ꯔꯤꯝꯒꯂ ꯌꯦꯍꯦ ꯃꯥꯗꯤ ꯂꯤꯁꯤꯅꯤ ꯆꯥꯃꯉꯗ
ꯑꯣ
ꯀꯨꯏꯅꯁꯨ ꯆꯠꯂꯦꯗ ꯇꯥꯡꯕꯅꯤꯅꯀꯣ
ꯑꯩꯒꯤ ꯆꯥꯛꯁꯤꯡꯁꯤ ꯃꯍꯤ ꯌꯥꯝꯗ꯭ꯔ ꯃꯥꯜꯂꯦ
ꯏꯅꯦ ꯈꯣꯏꯗꯤ ꯇꯨꯝꯂꯤꯕ꯭ꯔꯥ
ꯍꯣꯢ
ꯑꯣ ꯍꯣꯏꯗ ꯅꯨꯡꯉꯥꯏꯅ ꯇꯨꯝꯊꯣꯛꯑꯣ ꯅꯣꯡ ꯆꯨꯕꯅꯤꯅ ꯇꯨꯝꯕꯁꯨ ꯅꯨꯡꯉꯥꯏꯒꯅꯤ
ꯅꯨꯡꯉꯥꯢꯒꯅꯤ
ꯑꯩꯁꯨ ꯄꯣꯊꯥꯅꯤꯡꯕꯅꯤ ꯊꯕꯛ ꯂꯩꯕꯅꯤꯅ ꯎꯄꯥꯏ ꯂꯩꯇꯦ ꯑꯩꯒꯤ ꯂꯧꯗꯨꯁꯨ ꯃꯔꯛꯇꯤ ꯆꯠꯅꯤꯡꯕꯅꯤ
ꯑꯣ ꯑꯩꯈꯣꯏꯁꯨ ꯂꯧꯊꯣꯛꯅꯤꯡꯕꯅꯦ ꯑꯗꯨꯝ
ꯎꯝ ꯅꯍꯥꯟ ꯂꯧ ꯅꯤꯡꯕꯤꯕꯗꯣ ꯑꯗꯨꯒꯤ ꯃꯇꯨꯡꯗ ꯂꯧ ꯌꯦꯡꯕ ꯆꯠꯂꯦ ꯆꯠꯇ꯭ꯔꯦꯕ
ꯑꯣ
ꯃꯊꯪꯗ ꯌꯦꯡꯕ ꯆꯠꯁꯤꯔꯥ ꯈꯪꯗꯦ ꯃꯊꯪ ꯍꯞꯇꯥꯗ
ꯂꯥꯏꯕꯤꯁꯨ ꯌꯥꯝ ꯐꯕꯅꯤꯅꯦꯍꯦ
ꯎꯝ
ꯇꯕꯔꯣ
ꯀꯥꯏꯕ
ꯅꯪꯗꯤ ꯃꯤ ꯀꯅꯥ ꯀꯅꯥ ꯆꯠꯄ꯭ꯔꯣ ꯃꯤ ꯌꯥꯝ ꯆꯠꯇ꯭ꯔꯕ꯭ꯔꯣ ꯇꯣꯝꯇ ꯆꯠꯄ꯭ꯔꯣ ꯐꯣꯟ ꯇꯧꯅꯤꯡꯉꯥꯏ ꯅꯥꯇꯣꯝꯗ ꯆꯠꯄ꯭ꯔꯣ
ꯍꯣꯏꯗꯗ
ꯃꯥꯂꯦꯕ
ꯃꯌꯥꯝꯒ ꯆꯠꯂꯤꯌꯦ
ꯉꯔꯥꯡꯁꯨ ꯑꯩ ꯗꯨꯀꯥꯟ ꯆꯠꯂ ꯈꯨꯝꯈ꯭ꯔ ꯂꯥꯛꯄꯗ ꯑꯗꯨꯅ ꯀꯟꯟꯅ ꯅꯨꯄꯤ ꯑꯃꯅ ꯑꯩꯕꯨ ꯌꯦꯉ ꯀꯟꯅ ꯅꯣꯏ ꯑꯩꯁꯨ
ꯅꯣꯡ ꯇꯥꯏ